ꯍꯜꯂꯣ
ꯅꯨꯡꯉꯥꯏꯔꯤꯌꯦ
ꯀꯩꯇꯧꯔꯤꯅꯣ
ꯑꯗꯨꯝ ꯂꯩꯕ ꯍꯥꯏꯕꯗꯨꯅꯤ
ꯎꯝ
ꯅꯪꯗꯤ ꯅꯨꯡꯉꯥꯏꯔꯤꯕ꯭ꯔꯣ
ꯎꯝ ꯃꯅꯨꯡꯉꯥꯏꯔꯤ ꯅꯣꯏꯗꯤ ꯀꯔꯤ ꯀꯔꯤ ꯁꯨꯅꯔꯤꯕ꯭ꯔꯣ
ꯑꯩꯁ ꯀꯩꯝꯇ ꯇꯧꯗꯦꯗ ꯑꯗꯨꯝ ꯌꯨꯝꯗ ꯂꯩꯔꯒ ꯍꯤꯞ ꯄꯒ ꯆꯥꯔꯒ ꯑꯃꯨꯛ ꯆꯠꯊꯣꯛ ꯑꯃꯨꯛ ꯆꯠꯁꯤꯟ ꯁꯨꯃꯥꯏꯅ ꯇꯧꯔ ꯂꯩꯕꯅꯤꯗ
ꯑꯩꯈꯣꯏꯁꯨꯅꯦ ꯆꯥꯕꯒ ꯇꯨꯝꯕꯒ
ꯇꯗꯥꯝꯅ ꯇꯥꯎꯅꯤꯡ ꯉꯥꯏ ꯁꯧꯅꯤꯡ ꯉꯥꯢꯁꯨ ꯂꯩꯇꯦ
ꯑꯣꯏ ꯚꯦꯀꯦꯁꯟ ꯃꯇꯝꯗꯗꯤ ꯈꯔ ꯅꯨꯡꯉꯥꯏꯊꯣꯛꯀꯗꯕꯅꯤ
ꯍꯣꯏ ꯈꯔ ꯅꯨꯡꯉꯥꯏ ꯊꯣꯛ ꯇꯗꯤ
ꯂꯣꯀꯦꯁꯟꯁꯨ ꯂꯩ ꯋꯥꯔ ꯀꯞ ꯁꯨ ꯂꯩ ꯆꯞ ꯆꯥꯔꯦ ꯀꯥꯏꯅꯣ
ꯕꯦꯀꯦꯁꯟꯁꯤ ꯈꯔ ꯇꯦꯟꯕꯅꯤꯅ ꯀꯣ
ꯍꯣꯏ ꯍꯟꯗꯥꯛꯇꯤ ꯕꯦꯀꯦꯁꯟ ꯁꯤ ꯌꯥꯝ ꯇꯦꯟꯅꯩꯌꯦ ꯀꯔꯤ ꯀꯔꯤ ꯇꯧꯔꯕ ꯖꯥꯠꯅꯣ ꯈꯪꯗꯦ
ꯅꯣꯏꯗꯤ ꯀꯔꯤ ꯃꯊꯦꯜ ꯆꯥꯕꯤꯒꯦ ꯉꯁꯤ ꯑꯌꯨꯛꯇ
ꯑꯁ ꯍꯪꯔꯒ ꯀꯥꯟꯅꯗ꯭ꯔꯕ ꯍꯪꯒꯥꯝꯗꯨ ꯆꯥꯏꯌꯦꯗ
ꯄꯤꯒ꯭ꯔꯦ
ꯑꯁꯤꯗꯤ ꯑ ꯑꯂꯨꯒ ꯑꯗꯨꯒ ꯀꯣꯕꯤꯒ ꯀꯣꯕꯤ ꯃꯅꯥ
ꯑꯣ ꯗꯨꯅ ꯍꯥꯎꯔꯦ ꯀꯩꯅꯣ
ꯑꯗꯨꯝ ꯍꯥꯎꯋꯦꯗ
ꯎꯝ ꯕ꯭ꯔꯣꯗꯤ ꯍꯣꯁꯇꯦꯜꯗ ꯂꯩꯕ꯭ꯔꯣ ꯍꯥꯟꯅ
ꯎꯝ ꯍꯣꯁꯇꯦꯜꯗ ꯂꯩꯔꯝꯃꯦ ꯍꯥꯟꯗꯤ ꯅꯪꯗꯤ ꯕ꯭ꯔꯣ
ꯑꯁ ꯑꯩꯗꯤ ꯑꯗꯨꯝ ꯌꯨꯝꯗ ꯂꯩꯌꯦꯗ ꯌꯨꯝꯗꯒꯤ ꯑꯗꯨꯝ ꯆꯠꯊꯣꯛ ꯆꯠꯁꯤꯟ ꯇꯧꯔꯒ ꯑꯗꯨꯃꯥꯏꯅ
ꯑꯣ ꯅꯍꯥꯟꯗꯤ ꯂꯩꯔꯝꯃꯦ ꯍꯨꯖꯤꯛꯇꯤ ꯂꯩꯇ꯭ꯔꯦꯗ
ꯕꯅꯤꯗ ꯕ꯭ꯔꯣ
ꯎꯝ ꯅꯨꯡꯉꯥꯏ ꯍꯣꯁꯇꯦꯜꯗ ꯑꯗꯨ ꯑꯣꯢꯁꯨ ꯋꯥꯕꯗꯤ ꯋꯥꯏꯗ ꯃꯣꯏ ꯑꯣꯖꯥꯒꯤ ꯔꯨ ꯏꯟꯕꯁꯦ ꯍꯥꯏꯕꯗꯤ ꯈꯔ ꯋꯥꯔꯗꯦꯟꯗꯣ ꯐꯔꯗꯤ ꯐꯩ ꯑꯗꯨꯕꯨ ꯐꯠꯇ꯭ꯔꯗꯤ ꯑꯗꯨꯝ ꯃꯥꯡꯉꯦꯗ
ꯑꯗꯨꯅ ꯋꯥꯔꯗꯦꯟꯗꯨꯁꯨ ꯈꯔ ꯋꯥꯔꯗꯦꯟꯗꯨ ꯐꯕ ꯐꯪꯉꯗꯤꯀꯣ
ꯎꯝ
ꯅꯨꯡꯉꯥꯏꯕꯅꯦ ꯕꯣꯜ ꯁꯟꯅꯥꯃꯤꯟꯅꯕ ꯀꯔꯤ ꯇꯧꯕ ꯀꯣ ꯊꯤꯒꯨꯝꯕ ꯗꯦ ꯅꯨꯉꯥꯢꯌꯦ
ꯍꯧꯖꯤꯛꯇꯤ ꯂꯩꯇ꯭ꯔꯦꯗ ꯈꯔ ꯎꯝ
ꯃꯊꯪ ꯑꯥꯎ ꯈꯔ ꯀꯤꯅꯣ ꯃꯩꯇꯩꯂꯣꯜꯁꯦ ꯈꯔ ꯋꯥꯏꯌꯦ
ꯀꯥꯏꯗꯦ ꯀꯥꯏꯗꯦ ꯕ꯭ꯔꯣ ꯑꯗꯨꯝ ꯉꯥꯡꯉꯣ ꯃꯩꯇꯩ ꯂꯣꯟꯗꯤ ꯑꯗꯨꯝ ꯉꯥꯡꯉꯒ ꯇꯝꯃꯒ ꯑꯗꯨꯝ
ꯀꯣ ꯈꯔ ꯋꯥꯏ ꯇꯥꯕꯗꯤ ꯍꯩꯌꯦ ꯑꯗꯨꯕꯨ ꯉꯥꯡꯕꯁꯦ ꯈꯔ ꯋꯥꯏꯗ
ꯍꯣꯏ ꯍꯣꯏ ꯃꯤ ꯃꯤ ꯂꯣꯏꯅꯃꯛ ꯑꯗꯨꯃꯥꯏ ꯇꯧꯕꯅꯦ ꯐ꯭ꯂꯨꯋꯦꯟ ꯑꯣꯏꯕ ꯑꯣꯏꯗꯕꯗꯤ ꯃꯍꯧꯁꯥꯅꯦ ꯀꯩꯅꯣ
ꯍꯟꯗꯛ ꯋꯥꯔꯜ ꯀꯞꯇꯤ ꯌꯦꯡꯕ꯭ꯔꯣ
ꯌꯦꯡꯉꯦꯗ ꯇꯨꯝꯗ꯭ꯔꯦ ꯋꯥꯀꯞ ꯌꯦꯡꯕꯒꯤ ꯌꯦꯡꯅꯤꯡ ꯌꯦꯡꯕꯒꯤ ꯅꯨꯡꯇꯤꯜ ꯑꯗꯨꯝ ꯇꯨꯝꯕ ꯅꯦ ꯅꯨꯡꯗꯥꯡꯗ ꯇꯨꯝꯗꯕꯒꯤ
ꯑꯗꯨꯅꯦ ꯅꯨꯡꯗꯥꯡꯅ ꯑꯗꯨꯝ ꯌꯦꯡꯉꯅꯤ ꯑꯌꯨꯛꯇꯅ ꯇꯨꯝꯃꯅꯤ ꯅꯨꯡꯊꯤꯟꯗ ꯍꯧꯒꯠꯂꯛꯑꯅꯤ ꯅꯠꯇ꯭ꯔꯣ ꯑꯗꯨꯅꯦ
ꯁꯣꯝꯗ ꯌꯦꯡꯕꯤ ꯗ ꯃꯥꯜꯂꯦ
ꯌꯦꯡꯉꯦ ꯍꯣꯏ ꯑꯗꯨꯃꯥꯏꯅ ꯅꯪ ꯍꯥꯏꯕꯒꯨꯝꯅ ꯑꯗꯨꯃꯥꯏꯅ ꯑꯗꯨꯝ ꯇꯨꯝꯃꯒ ꯍꯧꯒꯠꯂꯛꯑꯒ ꯑꯃꯨꯛ ꯇꯨꯝꯕ ꯑꯗꯨꯒꯨꯝꯕꯗꯅꯦ ꯊꯦꯡꯃꯟꯕꯒꯤꯀꯣ ꯑꯩꯈꯣꯏꯒꯤ ꯇꯥꯏꯃꯤꯡꯒ ꯏꯟꯇꯔꯅꯦꯁꯅꯦꯜꯒꯤ ꯇꯥꯏꯃꯤꯡꯒꯕꯨ ꯌꯥꯗꯦꯅꯦ ꯍꯛꯆꯥꯡꯗꯤ ꯂꯣꯏ ꯁꯣꯛ ꯇꯥꯔꯦ ꯑꯗꯣ ꯄꯨꯡ ꯇꯔꯥꯒꯤ ꯂꯩꯕꯅꯤꯅ ꯄ꯭ꯂꯦꯁꯦ ꯀꯣ
ꯄꯨꯡ ꯇꯔꯥꯃꯊꯣꯏ ꯇꯔꯥꯒꯨꯝꯕꯗꯤ ꯌꯦꯡꯕ ꯑꯗꯨꯝ ꯉꯝꯃꯦ ꯑꯗꯨꯕꯨ ꯕꯥꯔꯣ ꯍꯦꯜꯂꯗꯤ ꯈꯔ ꯉꯝꯗꯦ
ꯑꯗꯨꯅꯦ ꯇꯨꯝꯕꯁꯦ ꯏꯁꯥꯁꯤ ꯑꯁ ꯍꯥꯟꯅꯗꯤ ꯇꯨꯝꯗ꯭ꯔꯁꯨ ꯌꯥꯕꯅꯦ ꯑꯗꯨꯕꯨ ꯍꯟꯗꯛꯇꯤ ꯁꯨꯛꯌꯥ ꯌꯥꯗ꯭ꯔꯦꯍꯦ
ꯎꯝ ꯈꯣꯏꯁꯨꯅꯤ
ꯍꯟꯗꯛꯀꯤꯗꯤ ꯀꯔꯤ ꯇꯤꯝꯗ ꯁꯞꯄꯣꯔꯠ ꯇꯧꯕ꯭ꯔꯣ
ꯀꯣꯏꯗꯤ ꯎꯝ ꯄꯣꯔꯇꯨꯒꯜ ꯑꯗꯨꯝ ꯇꯥꯋꯦꯗ
ꯑꯁ ꯑꯗꯨꯗꯤ ꯑꯩꯁꯨ ꯃꯦꯁꯤ ꯑꯩꯗꯣ ꯑꯥꯔꯖꯦꯟꯇꯤꯅꯥꯗ ꯑꯗꯨꯝ ꯇꯧꯅꯤ
ꯍꯨꯝ ꯍꯨꯝ
ꯍꯟꯗꯛꯇꯤ ꯃꯁꯛ ꯃꯥꯟꯗꯕꯁꯤꯡꯅ ꯅꯩꯔꯒ ꯂꯩꯔꯦꯅꯦ
ꯍꯣꯏ ꯑꯗꯨꯅꯦꯕ
ꯍꯌꯦꯡꯒꯤ ꯃꯦꯠꯁꯅ ꯐꯖꯒꯅꯤꯗ ꯐ꯭ꯔꯥꯟꯁꯀ ꯅꯣꯔꯋꯦꯒꯤꯁꯦ ꯃꯩ ꯇꯥꯒꯅꯤ
ꯃꯩꯅꯤꯍꯦ ꯍꯥꯌꯦꯡꯒꯤꯗꯤ
ꯊꯥꯖꯗꯅ ꯖꯄꯥꯟꯁꯨ ꯑꯗꯨꯝ ꯀꯥꯔꯤꯅꯦꯀꯣ ꯃꯣꯏꯒꯤ ꯉꯁꯤ ꯄ꯭ꯂꯦ ꯂꯩꯌꯦꯀꯣ
ꯁꯣꯝꯗꯤ ꯑ ꯀꯔꯤ ꯀꯔꯤ ꯊꯕꯛ ꯁꯨ ꯁꯨꯕꯤꯔꯤꯒꯦ
ꯊꯕꯛ ꯁꯨꯗꯦꯗ ꯀꯣꯂꯦꯖ ꯂꯣꯏꯔꯕꯅꯤꯅ ꯑꯗꯨꯝ ꯃꯈꯥ ꯆꯠꯊꯕ ꯂꯥꯏꯔꯤꯛ ꯇꯝꯕ
ꯑꯩꯈꯣꯏꯒꯤ ꯀꯣꯂꯦꯖ ꯄꯨꯗꯤ ꯂꯣꯢꯗ꯭ꯔꯤꯗ ꯑꯗꯨꯝ ꯇꯝꯕ
ꯑꯁ ꯑꯕꯥ ꯑꯕꯥ
ꯑꯦꯖꯝ ꯀꯨꯝ ꯄꯤꯕꯅꯤꯗ
ꯋꯦꯗꯔꯗꯤ ꯀꯃꯥꯏ ꯀꯃꯥꯏ ꯇꯧꯔꯤꯒꯦ
ꯀꯩꯌꯥꯕ
ꯋꯦꯇꯔ ꯅꯣꯢ ꯔꯣꯝꯒꯤ ꯋꯦ
ꯑ ꯋꯦꯗꯔꯁꯦ ꯑꯗꯨꯝ ꯅꯨꯡꯉꯥꯏꯌꯦ ꯑ ꯃꯔꯛ ꯃꯔꯛꯇ ꯏꯪꯉꯦ ꯃꯔꯛ ꯃꯔꯛꯇ ꯁꯥꯏꯌꯦ ꯁꯥꯔꯁꯨ ꯌꯥꯝꯕꯨꯗꯤ ꯁꯥꯗꯦꯗ
ꯍꯣꯏ ꯁ꯭ꯋꯥꯏꯒꯤꯗꯤ ꯑꯁ ꯁꯥꯕꯅ ꯂꯩꯕ ꯉꯝꯗꯦ
ꯑꯣ
ꯐ꯭ꯔꯤ ꯑꯣꯏꯕ ꯃꯇꯝꯗꯤ ꯕ꯭ꯔꯣꯗꯤ ꯕꯣꯜꯒꯨꯝꯕꯁꯨ ꯁꯅꯥꯔꯝꯅꯤꯀꯣ
ꯎꯝ ꯕꯣꯜꯗꯤ ꯎꯝ ꯕꯣꯜꯗ ꯑ ꯕꯣꯜꯁꯨ ꯑꯗꯨꯝ ꯁꯥꯟꯅꯩ ꯑꯗꯨꯕꯨ ꯑꯌꯥꯝꯕꯅ ꯕꯥꯁꯀꯦꯠ ꯕꯣꯜꯒꯨꯝꯕ ꯑꯗꯨꯒ ꯑꯥ ꯏꯁꯤꯡ ꯄꯨꯟ ꯄꯨꯕꯤ ꯑꯗꯨꯨꯝ ꯄꯥꯏꯌꯦ
ꯑꯣ ꯕꯥꯁꯀꯦꯠꯕꯣꯜ ꯑꯗꯨꯝ ꯁꯥꯅꯕꯀꯣ
ꯎꯝ ꯕꯣꯜꯁꯦ ꯑꯗꯨꯝ ꯁꯥꯟꯅꯕꯗꯤ ꯁꯥꯟꯅꯩ ꯑꯗꯨꯕꯨ ꯇꯣꯏꯅ ꯁꯥꯟꯅꯗꯦ ꯀꯦꯕꯜꯒꯨꯝꯕ ꯕꯪꯂꯣꯒꯨꯝꯕ ꯄꯥꯏ
ꯑ
ꯎꯝ ꯑꯍ
ꯅꯥꯕꯗꯤ ꯅꯨꯡꯉꯥꯏꯔꯝꯅꯤ ꯒ꯭ꯔꯨꯞ ꯁꯨꯔꯨꯔꯗꯤ ꯀꯣ ꯑꯣꯛꯀꯦ ꯕꯣꯖꯣ
ꯁꯣꯝꯗꯤ ꯀꯔꯤ ꯀꯔꯤ ꯁꯥꯟꯅꯕ ꯁꯥꯟꯅꯕꯤꯔꯤꯒꯦ
ꯑꯦꯁ ꯁꯥꯟꯅꯕ ꯍꯥꯏꯕꯨ ꯁꯨꯝ ꯍꯣꯕꯤꯃꯛꯇꯤ ꯅꯠꯇꯦ ꯑꯗꯨꯕꯨ ꯑꯗꯨꯝ ꯕ ꯣꯜꯁꯟꯅꯩꯌꯦꯑꯗꯨ ꯑꯗꯨꯒ ꯖꯦꯠ ꯃꯤꯇꯟꯁꯨ ꯁꯥꯟꯅꯩ
ꯕꯦꯠꯃꯤꯟꯇꯟꯁꯨ ꯅꯨꯡꯉꯥꯏꯌꯦ
ꯍꯣꯏ ꯏꯟꯗꯣꯔꯗ ꯁꯅꯔꯗꯤ ꯍꯦꯟꯅ ꯅꯨꯡꯉꯥꯏꯕꯀꯣ
ꯒꯦꯝꯁꯦ ꯍꯣꯕꯤ ꯅꯠꯇꯕꯅꯤꯅꯀꯣ
ꯑꯗꯨꯅꯦ ꯒꯦꯝꯗꯤ ꯑꯦꯚ꯭ꯔꯤ ꯗꯦꯒꯤ ꯆꯥꯛ ꯆꯥꯕꯒꯨꯝ ꯆꯥꯔꯒ ꯁꯅꯥꯔ ꯂꯩꯔꯕꯗꯨꯕꯨ
ꯍꯣꯏ
ꯕ꯭ꯔꯣꯗꯤ ꯀꯣꯂꯦꯖ ꯂꯣꯏꯔꯒ ꯀꯩꯀꯔꯤ ꯆꯠꯊꯅꯤ ꯈꯟꯕꯤꯔꯤꯒꯦ
ꯎꯝ ꯀꯣꯂꯦꯖ ꯂꯣꯏꯔꯒ ꯑꯩꯈꯣꯏꯗ ꯈꯔ ꯎꯝ ꯁꯤꯕꯤꯜ ꯑꯦꯛꯖꯥꯝ ꯒꯨꯝꯕ ꯄꯤꯒꯦ ꯇꯧꯕꯅꯦ ꯈꯟꯕꯅꯦ ꯑꯗꯨꯕꯨ ꯃꯇꯝꯁꯦ ꯈꯪꯗꯦ
ꯃꯇꯝꯗꯤ ꯌꯥꯝ ꯂꯩꯔꯤꯗ ꯀꯣꯂꯦꯖ ꯂꯣꯏꯗ꯭ꯔꯤ ꯐꯥꯎꯗꯤꯀꯣ ꯁꯤꯚꯤꯜ ꯑꯦꯛꯖꯥꯝꯁꯨ ꯑꯗꯨꯝ ꯐꯅꯤꯗ
ꯃꯇꯝꯁ ꯌꯥꯝ ꯊꯨꯔꯤꯅꯦ ꯆꯠꯄꯁꯦ
ꯂꯣꯏꯍꯧꯕꯁꯦ ꯈꯪꯍꯧꯗꯕꯅꯦ
ꯍꯣꯏ ꯍꯥꯏꯔ ꯁꯦꯀꯦꯟꯗꯔꯤꯒꯨꯝꯕ ꯀꯂꯦꯖꯀꯨꯝꯕ ꯍꯣꯏ ꯁ꯭ꯀꯨꯜꯒꯨꯝꯕ ꯀꯥꯔꯗꯤꯀꯣ ꯀ꯭ꯂꯥꯁꯀꯨꯝꯕ ꯂꯥꯎꯔꯗꯤ ꯃꯇꯝꯁꯨ ꯌꯥꯝ ꯊꯦꯡꯉꯦ ꯑꯗꯨꯕꯨ ꯕꯦꯀꯦꯁꯟꯒꯤꯁꯤ ꯊꯨꯕꯅꯦ
ꯍꯣꯏꯅꯦ ꯑꯗꯨꯅꯦ ꯁꯤ ꯂꯣꯏꯗꯤ ꯀꯣꯂꯦꯖ ꯍꯦꯛ ꯂꯣꯏꯕꯒ ꯃꯇꯝ ꯆꯠꯍꯧꯈꯤꯕꯁꯦ ꯈꯟꯗꯦꯕꯅꯦꯕꯣ ꯌꯨꯝꯗ ꯑꯗꯨꯝ ꯂꯩꯕꯅꯤꯅꯀꯣ ꯗꯦꯠ ꯇꯥꯏꯃꯤꯡꯁꯨ ꯄꯥꯛ ꯌꯦꯡꯗꯕꯅꯤꯅ ꯑꯁ ꯃꯇꯝ ꯈꯨ ꯆꯠꯁꯤꯗꯤ
ꯈꯪꯗ꯭ꯔꯦꯗ ꯇꯧꯐꯝꯁꯨ ꯈꯪꯗꯦꯔ ꯀꯣꯂꯦꯖ ꯂꯣꯏꯔꯒ ꯀꯔꯤ ꯀꯔꯤ ꯂꯧꯔꯒ
ꯀꯟꯐ꯭ꯌꯨꯁ ꯑꯃ ꯆꯠꯄꯅꯦ ꯃꯤ ꯑꯃꯅ ꯑꯥ ꯍꯥꯏꯕꯗꯤ ꯃꯤ ꯑꯃꯅ ꯁꯤ ꯐꯩ ꯃꯤ ꯑꯃꯅ ꯁꯤ ꯐꯩ ꯍꯥꯏꯕꯗꯣ ꯍꯥꯏꯕꯗꯤ ꯑꯦꯗꯚꯥꯏꯁꯀꯨꯝꯕ ꯄꯤꯔꯛꯄꯗꯣ ꯁꯤꯅꯤ ꯑꯩꯈꯣꯏꯅ ꯂꯥꯎꯐꯝ ꯈꯪꯗꯦꯗ
ꯍꯥꯏꯗ ꯂꯧꯎꯔꯨꯅꯨꯗ ꯈꯔ ꯈꯔ ꯂꯧꯕ ꯌꯥꯕꯨꯗꯤ ꯂꯧꯔꯒ ꯍꯥꯏꯕꯗꯤ ꯃꯤꯅ ꯁꯨꯃꯥꯏꯅ ꯇꯧꯒꯗꯕ ꯁꯤ ꯇꯧꯒꯗꯕꯅꯦ ꯍꯥꯏꯕꯒꯤ ꯂꯧꯕꯒꯤ ꯁꯔꯨꯛꯄꯨꯗꯤ ꯏꯁꯥꯅ ꯏꯊꯟꯇ ꯈꯪꯉꯗꯤ ꯀꯥꯏꯗꯦꯗ ꯑꯦꯗꯚꯥꯏꯁꯀꯇꯤ ꯃꯍꯧꯁꯥꯅꯦ ꯑꯗꯨꯝ ꯄꯤꯔꯛꯑꯗꯣꯏꯅꯤ ꯏꯃꯨꯡꯒꯤ ꯑꯣꯏꯒꯦꯔꯥ ꯀꯥꯔꯤ ꯑꯣꯏꯒꯦꯔꯥ ꯀꯣ
ꯎꯝ
ꯍꯝ ꯕ꯭ꯔꯣꯗꯤ ꯍꯧꯖꯤꯛ ꯀꯩ ꯇꯧꯔꯒ
ꯀꯩꯍꯥꯏꯕ
ꯇꯧꯔ ꯂꯩꯕ꯭ꯔꯣꯕ꯭ꯔꯣ ꯅꯪꯗꯤ
ꯁꯗꯝ ꯃꯄꯥꯟꯗ ꯐꯝ ꯂꯩꯅꯑꯣ ꯂꯩꯑꯣ ꯈꯠꯅꯔꯤꯗꯤ
ꯁꯥꯔꯤ ꯀꯥꯟꯁꯤꯗ ꯌꯨꯝ ꯊꯪꯅꯕꯒꯤ ꯌꯨꯝ ꯁꯦꯝꯕꯒꯤꯒ ꯂꯣꯏꯔꯦ ꯑꯁ
ꯎꯝ
ꯁꯣꯝꯗꯗꯤ ꯏꯪꯕꯗꯤ ꯏꯪꯉꯦ ꯏꯪ ꯆꯤꯛꯀ ꯂꯩꯌꯦ ꯃꯣꯏꯒꯤꯗꯤ ꯎꯝ
ꯑꯣ ꯅꯨꯡꯉꯥꯏꯔꯝꯅꯤ ꯅꯣꯏ ꯋꯦꯗꯔ ꯔꯣꯝꯗꯗꯤ ꯍꯣꯏ ꯁꯤꯔꯣꯝꯗ ꯗꯤ ꯋꯦꯗꯔꯁꯦ ꯌꯥꯗ꯭ꯔꯦ ꯅꯨꯡꯁꯥꯅ
ꯎꯝ ꯏꯪꯉꯗꯤ ꯌꯥꯝ ꯏꯪꯕꯅꯦ ꯍꯦ ꯍꯦ
ꯑꯣ
ꯁꯥꯕꯗꯤ ꯎꯝ ꯁꯥꯔꯁꯨ ꯌꯥꯝ ꯁꯥꯗꯦ
ꯍꯥꯢꯁ ꯕ꯭ꯔꯣꯗꯤ ꯑꯦꯅꯤꯃꯦꯒꯤ ꯐꯦꯟ ꯔꯣ
ꯄꯔꯗꯟ
ꯇꯤꯃꯤꯒꯨꯝꯕ ꯃꯨꯚꯤꯒꯨꯝꯕ ꯌꯦꯡꯗ꯭ꯔꯣ ꯃꯇꯝ ꯀꯛꯅꯕ
ꯌꯦꯡꯗꯦꯗ
ꯒꯦꯝ ꯈꯛꯇꯪ ꯀꯥꯞꯄ ꯂꯩꯔꯕꯣ
ꯒꯦꯝꯁꯨ ꯄꯥꯛ ꯁꯥꯟꯅꯗꯦꯗ ꯑꯈꯣꯏꯗꯤ ꯑ ꯀꯩꯅꯣ ꯗ꯭ꯔꯃꯥ ꯗ꯭ꯔꯃꯥ ꯒꯨꯝꯕ ꯌꯦꯡꯔꯒꯀꯣ ꯀꯦ ꯗ꯭ꯔꯃꯥꯒꯨꯝꯕ ꯅꯠꯇ꯭ꯔꯒ ꯐꯤꯂꯝ ꯑꯅꯧ ꯑꯅꯧꯕ ꯌꯦꯡꯉꯨꯅꯤ
ꯑꯗꯨꯅ ꯅꯨꯡꯉꯥꯏꯔꯦ
ꯎꯡ
ꯑꯗꯨꯒꯤ ꯕ꯭ꯔꯣ ꯑꯩꯁꯨ ꯊꯝꯅꯕ ꯇꯧꯔꯒ ꯑꯩ ꯑꯩꯖꯨ ꯋꯥꯛꯀꯤꯡ ꯆꯦꯜꯂꯨꯈꯤꯒꯦ ꯃꯨꯛ ꯐꯥꯎꯅꯁꯦꯀꯣ ꯀꯣꯟꯅ ꯇꯧꯕꯁꯨ ꯑꯣꯢ
ꯍꯣꯏ